ꯍꯜꯂꯣ
ꯇꯥꯕꯔꯣ
ꯇꯥꯏꯌꯦ ꯇꯥꯏꯌꯦ
ꯌꯥꯝꯅ ꯁꯦꯡꯅ ꯇꯥꯕ꯭ꯔꯣ
ꯇꯦꯡꯉꯉꯤ ꯇꯦꯡꯉꯦ ꯑꯩ ꯇꯥꯏ ꯇꯥꯏ
ꯑꯥ ꯑꯥ ꯑꯥ ꯃꯥ ꯋꯥꯍ ꯆꯁꯨ
ꯇꯥꯒꯦ ꯍꯥꯏꯒꯦ ꯇꯧꯕꯥꯅꯦ
ꯍꯣꯏ ꯍꯣꯏ ꯍꯣꯏ ꯈꯪꯉꯦ ꯈꯪꯉꯦ ꯀꯩꯌꯦꯟꯁꯥꯡ ꯆꯥꯡꯒꯦꯉꯁꯤꯗꯤ
ꯆꯥꯗ꯭ꯔꯤꯌꯦ ꯊꯣꯡꯗ꯭ꯔꯤꯌꯦ
ꯑꯁ ꯊꯦꯡꯉꯤꯅꯦ
ꯍꯣꯏ ꯊꯦꯡꯕꯨꯗꯤ ꯊꯦꯡꯉꯦ ꯆꯥꯛ ꯂꯥꯝꯃꯒ ꯍꯤꯞꯄꯒ ꯂꯩꯕꯅꯦ ꯍꯧꯖꯤꯛꯁꯦ
ꯊꯣꯡꯉꯣꯅꯔꯗꯤ
ꯊꯣꯡꯕ ꯇꯟꯕ
ꯑꯩꯒꯤ
ꯇꯟꯕꯒꯤ
ꯅꯪ ꯑꯗꯨꯗꯤ ꯅꯪ ꯀꯗꯥꯏꯗ ꯂꯩꯕ꯭ꯔꯥ ꯇꯝꯄꯥꯛꯇ ꯂꯩꯕ꯭ꯔꯥ ꯅꯠꯇ꯭ꯔꯒ ꯑꯥ
ꯇꯥꯕꯔꯣ
ꯇꯥꯗꯕꯔꯣ꯫
ꯇꯥꯗꯦ
ꯁꯦꯡꯅ ꯇꯥꯗꯕ꯭ꯔꯣ
ꯇꯥꯔꯦ ꯇꯥꯔꯦ
ꯎꯝ
ꯅꯪ ꯀꯗꯥꯏꯗ ꯂꯩꯕꯣ ꯇꯝꯄꯥꯛ ꯂꯩꯕꯣ ꯆꯤꯡꯗ ꯂꯩꯕꯣ
ꯆꯤꯡ ꯃꯇꯣꯟꯗꯅꯦ
ꯑꯣ
ꯑꯗꯨꯒꯤ ꯑꯣꯏꯔꯝꯅꯤ ꯎꯝ ꯌꯥꯝ ꯊꯦꯡꯉꯤꯅ ꯅꯣꯏꯗꯤ ꯆꯥꯛ ꯆꯥꯕ
ꯊꯦꯡꯒꯔꯦ ꯉꯪꯁꯤ ꯈ ꯈꯁꯤ ꯈꯅ ꯇꯗꯤ ꯇꯨꯗ ꯎꯗ ꯐꯣꯏꯗꯦ
ꯑꯁ ꯆꯥꯛ ꯌꯦꯟꯁꯥꯡ ꯊꯣꯡꯅꯤꯡꯗꯕꯤꯒꯤ ꯑꯣꯏꯔꯝꯅꯤꯅ
ꯑꯗꯨꯒꯤ ꯅꯠꯇꯗ ꯁꯥꯏꯁꯨ ꯀꯩꯅꯣꯗ ꯆꯥꯔꯨꯔꯦ
ꯎꯝ ꯑꯗꯨ ꯆꯥꯗꯤ ꯆꯥꯒꯔꯣ ꯃꯨꯛꯀ
ꯉꯔꯥꯡ ꯄꯨꯡ ꯕꯥꯔꯣꯗ ꯆꯥꯏꯕꯀꯣ
ꯑꯥ
ꯅꯥꯏꯒ ꯑꯌꯨꯛ ꯉꯟꯇꯥ ꯄꯨꯡ ꯑꯍꯨꯝꯗ ꯑꯃꯨꯛꯀ ꯆꯥꯛ ꯊꯣꯡꯉꯒ ꯑꯃꯨꯛꯀ ꯆꯥꯔꯦ
ꯎꯝ
ꯃꯤ ꯂꯥꯛꯄ ꯑꯗꯨꯒꯤ ꯃꯤ ꯂꯥꯛꯄꯒꯤ ꯌꯨꯝꯗ ꯃꯤ ꯀꯣꯏꯕ ꯂ ꯄ ꯇꯨꯝꯗꯕꯤꯗ ꯀꯩꯅꯣ ꯇꯧꯔꯒ ꯐꯣꯟ ꯌꯦꯡꯉꯒ ꯂꯩꯔꯦ ꯅꯣꯡꯉꯥꯜꯂꯦ ꯄꯨꯡ ꯇꯔꯦꯠ ꯨꯡ ꯇꯔꯦ ꯊ ꯇꯥꯕꯗ ꯇꯨꯝꯒ꯭ꯔꯥꯏ ꯇꯨꯝ ꯂꯒꯕꯒꯦ ꯑꯃꯨꯛꯀ ꯄꯨꯡ ꯅꯨꯃꯤꯠ ꯑꯃ ꯑꯛꯇ ꯑꯣ ꯑꯃ ꯑꯣꯡꯒꯥ ꯑꯃ ꯍꯧꯒꯜꯂꯒ ꯀꯩꯅꯣꯝ ꯏꯃꯥꯟꯅꯕ ꯑꯃꯅ ꯀꯩꯅꯣꯝ ꯄꯨꯔꯛꯄ ꯅꯨꯗꯜꯁ ꯄꯣꯔꯛꯄ ꯑꯁꯥꯕꯗꯣ ꯕꯣꯔꯥꯒ ꯑꯗꯨ ꯆꯥꯔꯦ ꯆꯥꯔ ꯉꯥꯏꯍꯥꯛ ꯇꯨꯝꯃꯦ
ꯅꯣꯏꯒꯤ ꯅꯣꯏꯅ ꯂꯩꯔꯤꯕ ꯂꯥꯏꯞ ꯏꯁꯇꯥꯏꯜꯁꯦ ꯄꯥꯝꯃꯤ ꯑꯩꯁꯨ
ꯎ ꯑꯗꯨꯒꯨꯝꯕꯗꯣ ꯐꯠꯇꯕꯅꯤ ꯇꯧꯍꯩꯗꯦꯀꯣ
ꯍ ꯍ ꯍꯣꯏ ꯍꯣꯏ ꯁꯦꯝꯕꯅꯦ ꯀꯔꯤꯅꯣ ꯅꯪꯒꯤ ꯌꯥꯝ ꯅꯨꯡꯉꯥꯏꯅ
ꯅꯨꯉꯥꯏꯇꯦ
ꯏꯁ ꯑꯗꯨꯕꯨ ꯅꯨꯡꯉꯥꯏꯇꯦ ꯍꯥꯏ ꯅꯨꯡꯉꯥꯏ ꯆꯠꯅꯤꯡꯕꯗ ꯆꯥꯏ ꯆꯥꯕ ꯂꯣꯏꯔꯦ ꯑꯩꯗꯤ ꯍꯣꯏ
ꯀꯩ ꯏꯟꯖꯥꯡ ꯆꯥꯔꯒꯦ
ꯄꯥꯟꯖꯥꯏ ꯉꯁꯤ
ꯥꯎꯝ ꯍꯥꯎꯔꯝꯕꯅꯤ ꯇꯤꯟ ꯊꯣꯛꯑꯦ
ꯎꯝ ꯍꯥꯎꯋꯦ ꯑꯣꯛꯁꯥꯒꯀꯣ
ꯎꯝ ꯌꯥꯔꯦ ꯌꯥꯔꯦ ꯇꯧꯕꯄꯤꯔꯣ ꯇꯤꯟ ꯐꯣꯏ
ꯑꯣꯛꯁꯥ ꯑꯀꯥꯡꯕꯗꯣ ꯑꯗꯨꯗ ꯑꯁ
ꯑꯥ
ꯏꯁꯃꯣꯛ ꯄꯣꯛ ꯇꯣ ꯈꯪꯉꯤꯅ
ꯑ
ꯑꯗꯨꯗ ꯑꯦꯌꯥꯃꯨꯁꯨ ꯍꯥꯎꯄꯔ
ꯌꯥꯔꯦ ꯇꯣꯄꯤꯔꯣ ꯑꯩ ꯇꯤꯟ ꯊꯣꯛꯄꯅꯣ ꯌꯥꯗ꯭ꯔꯦ
ꯊꯣꯡꯕ ꯆꯂꯣ
ꯎꯝ ꯈꯪꯗꯦꯅꯦ ꯀꯩ ꯌꯦꯟꯁꯥꯡ ꯊꯣꯡꯁꯤꯔ ꯌꯦꯟꯖꯥꯡꯁꯨ ꯌꯦꯟꯖꯥꯡꯕꯨꯗꯤ ꯌꯥꯝ ꯂꯩꯕꯅꯦ ꯀꯩ ꯌꯦꯟꯁꯥꯡ ꯊꯣꯡꯅꯤ ꯈꯪꯗꯦ ꯀꯩꯅꯣ ꯑꯩꯈꯣꯏ ꯀꯩꯅꯣꯗ ꯑꯃꯅꯗꯣ ꯃꯃꯤꯡ ꯀꯥꯎꯈ꯭ꯔꯦꯅꯦ ꯑꯩ ꯑꯃꯦꯠꯄꯒꯨꯝꯕꯗ ꯍꯥꯞꯄꯗꯣ
ꯑꯗꯨꯅ ꯀꯔꯤꯅꯣ ꯑꯃꯨꯛꯀ
ꯑꯩꯒꯤ ꯃꯃꯤꯡꯗꯨꯣ ꯀꯥꯎꯈ꯭ꯔꯕ ꯎꯁꯣꯏ ꯊꯣꯡꯕꯁꯨ ꯍꯥꯞꯄꯅꯦ ꯅꯠꯇ꯭ꯔꯒꯅ ꯀꯥꯡꯁꯣꯏ ꯑꯃ ꯊꯣꯡꯗꯁꯨ ꯍꯥꯞꯄꯅꯦ ꯑꯃꯦꯠꯄꯗꯁꯨ ꯍꯥꯞꯄꯅꯦ ꯃꯅꯝ ꯈꯔ ꯀꯜꯂꯒ ꯀꯩꯅꯣ ꯇꯧꯕꯗꯣ ꯅꯨꯡꯁꯤꯠ ꯃꯅꯥ ꯈꯔ ꯃꯥꯟꯕꯗꯣ
ꯑꯣ ꯎꯝ ꯎꯝ ꯎꯝ
ꯑꯗꯨꯗꯣ ꯅꯍꯥꯟ ꯑꯩ ꯌꯥꯝ ꯆꯠꯅꯤꯡꯕꯒꯤ ꯃꯄꯨꯟ ꯑꯃ ꯂꯩꯔꯒ ꯊꯝꯕꯅꯦꯕ
ꯑ
ꯑꯗꯨꯒ ꯉꯔꯥꯡ ꯉꯔꯥꯡ ꯉꯔꯥꯡ ꯉꯔꯥꯡ ꯅꯠꯇꯦ ꯅꯍꯥꯟ ꯑꯣꯏꯔꯝꯒꯅꯤ ꯑꯗꯨ ꯆꯥꯝꯃꯒ ꯊꯝꯕꯅꯦ ꯂꯣꯏ ꯄꯠꯂꯒ ꯂꯩꯔꯝꯃꯦ
ꯑꯣ ꯅꯪ ꯐ꯭ꯔꯤꯖꯇ ꯊꯝꯕ꯭ꯔꯥ
ꯍꯣꯏ ꯊꯝꯕꯗꯤ ꯊꯝꯕꯅꯤ
ꯐ꯭ꯔꯤꯖꯇ ꯊꯝꯕꯗꯣ ꯃꯅꯥ ꯃꯁꯤꯡꯗꯤꯀꯣ ꯄ꯭ꯂꯥꯁꯇꯤꯛꯅ ꯄ꯭ꯂꯥꯁꯇꯤꯛꯅ ꯐꯖꯅ ꯌꯣꯝꯗ꯭ꯔꯗꯤꯀꯣ ꯑꯗꯨꯝ ꯄꯠꯄꯅꯦ ꯏꯪꯃꯟꯕꯒꯤ ꯄ꯭ꯂꯥꯁꯇꯤꯛ ꯅꯠꯇ꯭ꯔꯒ ꯈꯕꯔꯒꯨꯝꯕꯅꯀꯣ ꯌꯣꯝꯃꯣ
ꯑꯥ
ꯗꯣꯏꯔꯗꯨꯝ
ꯁꯤꯗꯤꯜ ꯑꯥ ꯁꯤꯗꯤꯜ ꯀꯥꯡꯁꯣꯏ ꯐꯖꯅ ꯊꯣꯡꯉ ꯆꯥꯒꯦ ꯇꯧꯕꯅꯤꯅ ꯑꯃꯔꯛ ꯑꯅꯤꯔꯛꯗꯤ ꯆꯥꯈ꯭ꯔꯦ
ꯅꯪ ꯅꯪ ꯅꯪꯁꯦ ꯑꯁꯤꯗ ꯇꯝꯄꯥꯛꯇꯁꯨ ꯂꯩꯖꯕ ꯃꯥꯜꯂꯦ ꯅꯪꯁꯦ
ꯆꯤꯡ ꯍꯦꯛ ꯈ꯭ꯋꯥꯏꯗꯒꯤ ꯃꯇꯣꯟꯗꯅꯦ
ꯅꯗꯤ ꯃꯄꯥꯟꯗ ꯅꯠꯇ꯭ꯔꯣ ꯅꯪ ꯂꯩꯔꯤꯁꯦ
ꯍꯧꯖꯤꯛꯄꯨꯗꯤ ꯌꯨꯝꯗ ꯂꯩꯑꯦ ꯌꯨꯝ ꯃꯅꯨꯡꯗ
ꯑꯁ
ꯃꯄꯥꯟ ꯍꯥꯏꯕꯗꯤ ꯂꯩꯅ
ꯃꯥꯅꯦ ꯃꯥꯅꯦ ꯅꯪꯅ ꯍꯥꯏꯕꯗ ꯆꯨꯝꯃꯤꯅꯦ
ꯑ ꯑꯗꯨꯒꯤꯅꯦꯕ ꯑꯩꯁꯨ ꯈꯜꯂꯤꯅꯦꯕ
ꯆꯥꯛ ꯄꯨꯈꯝ ꯀꯌꯥ ꯆꯥꯕ ꯅꯪꯉꯁꯦ
ꯑꯁ ꯈꯔꯅꯦꯗ ꯅꯨꯡꯗꯥꯡꯒꯤꯗꯤ ꯆꯥꯛ ꯌꯥꯝ ꯆꯥꯕ ꯉꯝꯗꯦꯗ
ꯀꯩꯒꯤꯔꯣ ꯑꯩꯗꯤ ꯅꯨꯡꯗꯥꯡꯗ ꯌꯥꯝ ꯌꯦꯟꯁꯥꯡꯁꯤ ꯌꯥꯝ ꯆꯥꯕ ꯉꯝꯃꯦ ꯑꯤꯡ ꯀꯒꯤꯅꯣ ꯑꯌꯨꯛꯇꯗꯤ ꯆꯥꯛ ꯆꯪꯗꯦ
ꯑꯩꯁ ꯅꯨꯡꯗꯥꯡꯗꯗꯤ ꯉꯝꯗꯦ ꯍꯥꯏꯕꯗꯤ ꯇꯨꯝꯕ ꯀꯥꯟꯗ ꯇꯨꯝꯕ ꯅꯨꯡꯉꯥꯏꯇꯦꯕ
ꯑꯥ
ꯗꯨꯒꯤ ꯅꯪ ꯑꯩꯅ ꯈꯟꯕ ꯅꯪ ꯌꯥꯝ ꯊꯦꯡꯅ ꯆꯥꯛ ꯆꯥꯏ ꯊꯦꯡꯅ ꯀꯩꯅꯣ ꯇꯧꯋꯦ ꯍꯥꯏꯕꯗꯣ ꯑꯩꯁꯨ ꯅꯍꯥꯟ ꯂꯩꯔꯝꯕ ꯀꯥꯟꯗ ꯑꯗꯨꯝꯥꯏꯅ ꯇꯧꯋꯦꯕ
ꯌꯥ
ꯆꯥꯛ ꯆꯥꯕꯗꯣ ꯄꯨꯡ ꯅꯥꯏꯟ ꯇꯦꯟꯗ ꯊꯣꯡꯕ ꯍꯧꯔꯅꯤ ꯑꯗ ꯏꯂꯚꯦꯟ ꯇꯨꯋꯦꯜꯐꯇ ꯆꯥꯕ ꯍꯧꯔꯅꯤ
ꯎꯝꯝꯝ ꯅꯪ ꯂꯥꯛꯑꯒ ꯊꯣꯝꯕꯤꯌꯣ ꯇꯜꯂꯦ
ꯇꯨꯋꯦꯜꯐꯇ ꯆꯥꯔꯅꯤ ꯑꯗꯨꯒ ꯄꯨꯡ ꯀꯌꯥꯗ꯭ꯔꯥ ꯎꯝ ꯑꯦꯠ ꯀꯨꯝꯕꯗ ꯍꯧꯒꯠꯂꯅꯤ
ꯑꯩꯈꯣꯏꯗꯤ ꯉꯟ-ꯉꯟꯅꯥ ꯍꯧꯒꯠꯂꯦꯗꯥ
ꯑꯩꯁꯨ ꯗꯨꯨꯝ ꯉꯟ ꯅ ꯍꯥꯎꯒꯠꯄꯅꯦ
ꯆꯥꯛ ꯄꯨꯈꯝ ꯀꯌꯥ ꯆꯥꯢꯕ ꯅꯪ ꯉꯁꯤ ꯍꯥ
ꯋꯥꯔꯤ ꯂꯤꯕꯤꯔꯛꯑꯣ
ꯀꯩ ꯋꯥꯔꯤ ꯂꯤꯌꯣ ꯍꯥꯏꯅꯣ
ꯚꯨꯠꯀꯤ
ꯌꯥꯝ ꯇꯥꯅꯤꯡꯕ꯭ꯔꯥ
ꯎꯝ ꯇꯝꯅꯕ ꯋꯥꯔꯤ ꯂꯤꯔꯛꯑꯣ
ꯅꯪ ꯉꯁꯤ ꯆꯥꯛ ꯌꯥꯝ ꯆꯥꯏꯕ ꯄꯨꯈꯝ ꯀꯌꯥ ꯆꯥꯏꯕ ꯅꯪ
ꯑꯃ ꯈꯛꯇꯪ ꯅꯤꯗ
ꯑꯁ ꯑꯅꯤ ꯑꯅꯤ ꯑꯍꯨꯝ ꯆꯥꯕ ꯌꯥꯗ꯭ꯔꯣ
ꯌꯥꯔꯕ ꯌꯥꯔꯦꯕ ꯑꯗꯨ ꯋꯥꯔꯤ ꯂꯤꯔꯛꯑꯣ ꯚꯨꯠꯀꯤ ꯋꯥꯔꯤ
ꯕꯨꯀꯤ ꯋꯥꯔꯤ ꯍꯥꯏ
ꯅꯉꯣꯟꯗ ꯇꯝꯅꯗ꯭ꯔꯣ
ꯨꯚꯨꯠ ꯂꯩꯇꯦꯗꯥ ꯚꯨꯠ ꯊꯦꯡꯅꯗꯦ ꯄꯨꯟꯁꯤꯗ ꯀꯤꯌꯦ ꯍꯥꯢꯌꯦ ꯃꯣꯢ ꯑꯩꯉꯣꯟꯗ
ꯑꯩ ꯀꯤꯗꯦ
ꯅꯪ ꯅꯪꯁꯨ ꯀꯤꯗꯦꯕ
ꯎꯝ ꯍꯥꯢꯕꯤꯌꯣ ꯅꯉꯣꯟꯗ ꯇꯝꯅꯕꯗꯣ ꯅꯠꯇ꯭ꯔꯒ ꯅꯣꯏ ꯈꯨꯟꯋꯥꯏꯗ ꯑꯗꯨꯝ ꯇꯝꯅꯕ꯭ꯔꯥ ꯍꯥꯏꯕꯗꯣ
ꯑꯁꯦꯡꯕ ꯄꯨꯟꯁꯤ ꯑꯩ ꯊꯦꯡꯅꯗ꯭ꯔꯤꯌꯦ ꯑꯗꯨꯒꯨꯝꯕ ꯅꯪꯅꯤ ꯀꯌꯥꯔꯛ ꯊꯦꯡꯅꯔꯒꯦ
ꯑꯗꯨꯝ ꯊꯦꯡꯅꯗꯦꯗ ꯏꯃꯥꯟꯅꯕꯤꯁꯤꯡꯗꯨꯝ ꯊꯦꯡꯅꯩ ꯍꯥꯏꯕꯅꯤꯗ
ꯑꯣ
ꯅꯪ ꯁꯨꯛ ꯊꯦꯡ ꯊꯦꯡꯅꯗꯦ
ꯊꯦꯡꯅꯗꯦꯗ ꯀꯃꯥꯏꯅ ꯊꯦꯡꯅꯗꯣꯏꯅꯣ ꯑꯩꯈꯣꯏꯗꯤ ꯑꯩ ꯑꯩꯒꯤ ꯃꯤꯡꯁꯦ ꯈꯪꯕ꯭ꯔꯥ ꯑꯩꯒꯤ ꯃꯤꯡꯁꯦ ꯃꯉꯥ ꯑꯣꯏꯕꯅꯦ ꯃꯉꯥ
ꯑꯣꯃꯥꯏꯗꯗ
ꯑꯗꯨꯒꯤ ꯃꯣꯏꯁꯨ ꯆꯪꯕ ꯉꯝꯗꯦ ꯃꯩ ꯅꯥꯛꯇꯅꯤ
ꯐꯔꯦꯅꯦ ꯐꯔꯦꯅꯦ
ꯑꯩ-ꯑꯩ ꯑꯗꯨꯃꯥꯏꯅ ꯈꯟꯒꯗꯕꯅꯤ
ꯈꯟꯕ ꯅꯠꯇꯦ ꯑꯗꯨꯝ ꯎꯕꯅꯦ ꯃꯤꯅ ꯅꯨꯡꯗꯥꯥꯡ ꯅꯨꯡꯗꯥꯡ ꯅꯨꯡꯗꯥꯡ ꯅꯠꯇ꯭ꯔꯒꯅ ꯑꯃꯝꯕ ꯖꯒꯥꯗ ꯆꯠꯂꯗꯤ ꯑꯗꯨꯝ ꯉꯥꯟꯕꯅꯤ ꯑꯩꯁꯦ
ꯐꯔꯦꯅꯦ-ꯐꯔꯦꯅꯦ ꯍꯣꯏ ꯉꯜꯂꯝꯅꯤ
ꯌꯥꯝ ꯉꯥꯟꯕꯅꯦ ꯅꯣꯏꯗꯤ ꯉꯥꯟꯗ꯭ꯔꯣ
ꯑꯩꯈꯣꯏꯔ
ꯑꯥ
ꯈꯪꯗꯦꯗ
ꯅꯣꯡꯃ ꯑ ꯑꯩꯈꯣꯏ ꯇꯨꯔꯦꯟ ꯆꯠꯄꯅꯦꯕ
ꯎꯝ
ꯇꯨꯔꯦꯟ ꯆꯟꯅꯒ ꯍꯜꯂꯛꯄꯗꯣ ꯊꯦꯡꯉꯦꯕꯀꯣ ꯊꯦꯡꯕꯗꯣ ꯑꯩꯈꯣꯏ ꯄꯤꯛꯅꯤꯛ ꯆꯠꯂꯒ ꯍꯥꯟꯅꯄꯗ ꯄꯣꯠ ꯃꯌꯥꯝꯗ ꯄꯨꯔꯒ ꯂꯥꯛꯄꯅꯤ ꯂꯝꯕꯤꯁꯨ ꯐꯠꯇꯦꯕ
ꯑꯥ
ꯑꯗꯨꯒ ꯏꯃꯥꯟꯅꯕ ꯑꯃꯗꯨꯅ ꯃꯥꯒꯤ ꯀꯩꯅꯣꯗ ꯐꯣꯟꯁꯨ ꯂꯣꯏ ꯑꯣꯐ ꯇꯥꯈ꯭ꯔꯦ ꯃꯩ ꯀꯩꯅꯣ ꯇꯧꯕꯒꯤ
ꯎ
ꯑꯗꯨꯅ ꯑꯩꯅ ꯉꯥꯜꯂꯒ ꯆꯠꯄꯅꯦ ꯑꯗꯨ ꯅꯨꯃꯤꯠꯇ
ꯑꯣ ꯑꯩꯗꯤ ꯇꯝꯅꯄꯒꯤ ꯋꯥꯔꯤ ꯍꯥꯏꯔꯛꯀꯦꯔꯥ ꯍꯥꯏꯔꯒ ꯃꯥꯒꯤ ꯉꯥꯡꯕ ꯋꯥꯔꯤ ꯍꯥꯏꯔꯛꯏꯅꯦ ꯑꯗꯨꯗ ꯑꯩꯗꯤ ꯌꯥꯝꯅ ꯌꯥꯝꯅ ꯇꯥꯅꯤꯡꯉꯦꯕ ꯑꯣ ꯑꯗ ꯃꯣꯏ ꯎ ꯏꯁꯤꯡ ꯀꯩꯅꯣꯗ ꯆꯠꯂꯒ ꯑꯃꯨꯛꯀ ꯍꯜꯂꯛꯄ ꯀꯅ ꯇꯝꯅꯔꯣꯏꯒ ꯍꯥꯏꯔꯛꯅꯤꯉꯥꯏ ꯃꯥꯜꯂꯒ
ꯀꯤꯗ꯭ꯔꯣꯅ ꯑꯗꯨꯒꯨꯝꯕꯗꯣ ꯑꯩ ꯂꯤꯔꯤ ꯅꯪ ꯀꯤꯒꯅꯤ ꯅꯪ ꯇꯨꯝꯕ ꯌꯥꯔꯣꯏ ꯌꯥꯔꯣꯏ
ꯑꯁ ꯀꯤꯗꯦ ꯀꯩꯅꯣ ꯃ ꯌꯥꯝ ꯄꯥꯛ ꯀꯤꯗꯦ ꯀꯤꯔꯗꯤ ꯑꯩ ꯍꯥꯏꯕꯤꯌꯣꯅ ꯍꯥꯏꯒꯔꯨꯅꯦ
ꯅꯪꯔꯦꯟ ꯃꯥꯡꯗ ꯂꯥꯛꯀꯗ ꯀꯣ ꯅꯪ
ꯂꯥꯛꯑꯣꯏ ꯂꯥꯛꯑꯣꯏ
ꯂꯣꯛ ꯊꯨꯡꯕ꯭ꯔꯣ
ꯅꯠꯇꯦ ꯁꯥꯏꯅꯁꯅꯦ
ꯉꯁꯥꯏ ꯀꯥꯏꯖꯒꯦ
ꯇꯠꯇꯦ ꯑꯩꯒꯤꯗꯤ ꯆꯠꯂꯒ ꯍꯜꯂꯛꯄꯅꯦ ꯊꯩꯅ ꯂꯩ ꯍꯥꯏꯕꯒꯤ ꯌꯥꯗ꯭ꯔꯦꯅꯦ ꯇꯨꯝꯕꯁꯨ
ꯊꯦꯡꯅꯒꯦ ꯍꯥꯏꯔꯣ
ꯀꯥꯔꯤ ꯍꯥꯏꯕ
ꯑꯩ ꯅꯪ ꯊꯦꯡꯅꯒꯦ ꯍꯥꯏꯔꯕ ꯑꯩ ꯇꯥꯛꯄꯤꯒꯦ ꯑꯗꯨꯗꯤ
ꯁꯩꯅꯥꯁ ꯂꯩꯕꯒꯤꯅꯦ ꯍꯥꯏꯔꯒ
ꯑꯣ
ꯅꯪꯅ ꯀꯔꯤ ꯚꯤꯗꯤꯑꯣꯁꯤꯒꯤꯗꯣ ꯍꯥꯏꯔꯛꯏꯃꯥ
ꯑꯣ ꯑꯩꯅ ꯇꯥꯕꯗꯗꯤ ꯇꯝꯅ ꯑꯗꯨ ꯑꯦ ꯇꯝꯅꯕꯒꯤ ꯌꯥꯗ꯭ꯔꯦ ꯍꯥꯏꯕ ꯑꯃꯇꯕ
ꯑꯦꯁ ꯁꯅꯅ ꯌꯥꯗ꯭ꯔꯤ ꯍꯥꯏꯕꯅꯤꯗ
ꯅꯞ ꯌꯥꯝ ꯊꯣꯛꯄ꯭ꯔꯣ
ꯅꯞꯇꯤ ꯊꯣꯛꯇꯦ ꯅꯣꯁ ꯕ꯭ꯂꯣꯛ ꯇꯧꯕ
ꯑ
ꯑꯗꯨꯒꯤ ꯎꯄꯦꯛꯁ ꯂꯩꯇ꯭ꯔꯗꯤ ꯇꯨꯝꯕ ꯌꯥꯗ꯭ꯔꯤ
ꯑꯣ